ꯂꯧꯁꯤꯟꯕ ꯉꯝꯗꯕ
ꯇꯥꯕ꯭ꯔꯣ
ꯇꯥꯏ ꯇꯥꯏ ꯑꯍ
ꯉꯁꯥꯏꯗꯣ ꯋꯥꯔꯤ ꯅꯨꯡꯉꯥꯏꯕ ꯍꯧꯔꯕꯒ ꯇꯠꯈ꯭ꯔꯦ
ꯍꯣꯏ ꯀꯔꯤ ꯋꯥꯔꯤꯔꯥ ꯑꯩꯈꯣꯏꯅ ꯁꯥꯕꯗꯣ
ꯎꯝ ꯃꯤ ꯐꯠꯇꯕꯁꯤꯡꯒꯤ ꯋꯥꯔꯤꯅꯤ
ꯑꯣ ꯈꯪꯉꯦ ꯍꯨꯡ
ꯅꯪ ꯏꯔꯨꯕ ꯊꯦꯡꯉꯦꯀꯣ
ꯂꯧꯁꯤꯟꯕ ꯉꯝꯗꯕ
ꯎꯝ
ꯑꯗꯨꯝ ꯊꯦꯡ ꯊꯦꯡꯉ ꯏꯔꯨꯖꯔꯦꯗ
ꯏꯪꯉꯣꯏꯗ꯭ꯔꯥ ꯅꯥ
ꯏꯪꯗꯕꯅꯦ ꯅꯨꯡꯉꯥꯏꯌꯦ ꯏꯪꯔ ꯏꯪꯔꯒ ꯇꯨꯝꯕꯗꯣ ꯑꯩꯗꯤ ꯄꯥꯝꯕ ꯑꯥꯗ ꯂꯩꯕꯀꯥꯟꯗꯗꯤ ꯄꯨꯡ ꯅꯨꯡꯗꯥꯡ ꯀꯣ ꯄꯨꯡ ꯑꯃ ꯑꯅꯤ ꯑꯗꯨꯋꯥꯏꯗ ꯏꯔꯨꯖ ꯏꯔꯨꯕꯅꯦ ꯑꯗꯨ
ꯎꯝ ꯑꯗꯨꯒꯤ ꯍꯥꯎꯅꯕꯤꯗꯅ ꯑꯗꯨꯝ ꯇꯧꯔꯦ ꯍꯧꯖꯤꯛꯐꯥꯎ ꯀꯣ
ꯍꯣꯏ ꯈꯪꯩ ꯍꯧꯖꯤꯛꯀꯥꯟꯗꯤ ꯇꯥꯎꯗꯕꯅꯦ ꯍꯧꯖꯤꯛꯀꯥꯟꯗꯤ ꯋꯥꯔꯜ ꯀꯞ ꯂꯩꯕꯒꯤ ꯑꯩꯒꯤ ꯃꯇꯥꯗꯨ ꯍꯣꯏ ꯆꯛ ꯆꯥꯛ ꯑꯣꯏꯅ ꯆꯥꯏꯈ꯭ꯔꯦꯕ ꯑꯗꯨꯒꯤ
ꯎꯝ
ꯑꯗꯨꯅꯅꯤ
ꯎꯪꯁꯦ ꯑꯔꯖꯦꯟꯇꯤꯅꯥꯒꯤ ꯇꯥꯏꯃꯤꯡꯒ ꯂꯩꯔꯤꯅꯦ ꯍꯧꯖꯤꯛ
ꯍꯣꯏ ꯑꯩ ꯏꯆꯦ ꯑꯗꯨꯗ ꯂꯩꯕ ꯀꯥꯟꯗꯀꯣ ꯑꯩ ꯏꯆꯦꯁꯦ ꯑꯩꯒꯤ ꯊꯕꯥꯛ ꯇꯧꯋꯦꯕ ꯃꯥꯗꯣ ꯌꯨ ꯑꯦꯁ ꯀꯤ ꯊꯕꯥꯛ ꯇꯥꯎꯕꯒꯤꯀꯣ
ꯎꯝ
ꯑꯥ ꯅꯨꯡꯊꯤꯟ ꯄꯨꯡ ꯃꯔꯤ ꯍꯦꯜꯂꯗꯤ ꯃꯥꯗꯣ ꯊꯕꯛ ꯆꯠꯀꯅꯦꯕ ꯑꯗꯨꯒ ꯑꯌꯨꯛ ꯐꯤ ꯍꯦꯜꯂꯗꯤ ꯍꯜꯂꯛꯄ
ꯍꯛ ꯎꯝ
ꯑꯗꯨꯒꯤ ꯃꯥꯒꯤ ꯇꯥꯏꯃꯤꯡꯗ ꯆꯠꯄꯅꯦꯕ
ꯎꯝ ꯑꯩꯗꯤ ꯏꯪꯉꯅꯤ ꯊꯦꯡꯅ ꯍꯥ ꯏꯔꯨꯔꯗꯤ ꯇꯨꯝꯕ ꯅꯨꯡꯉꯥꯏꯇꯦ ꯊꯦꯡꯃꯜꯂꯁꯨꯀꯣ
ꯏꯟꯅ ꯇꯨꯝꯕꯗꯣ ꯉꯥꯏꯂꯩꯔ
ꯎꯝ
ꯁꯥꯔꯒ ꯇꯨꯝꯕꯗꯤ ꯇꯨꯝꯕꯁꯨ ꯌꯥꯗꯦ
ꯎꯝ ꯅꯨꯡꯉꯥꯏꯗꯕꯅꯦ ꯍꯥꯏꯗꯤ ꯍꯨꯃꯥꯡ ꯈꯔ ꯊꯣꯛꯑꯒ ꯇꯨꯝꯕꯁꯦ ꯑꯗꯨ ꯅꯨꯡꯉꯥꯏ ꯉꯥꯏꯗꯕꯅꯤ ꯑꯗꯨꯝ ꯏꯔꯨꯊꯣꯛꯑꯒ ꯑꯗꯨꯝꯗꯤ ꯅꯨꯡꯉꯥꯏꯗꯤ ꯅꯨꯡꯉꯥꯏꯌꯦ꯫
ꯍꯣꯏ ꯅꯨꯡꯗꯥꯡꯗꯗꯤ ꯊꯣꯡꯅꯥꯒꯨꯝꯁꯨ ꯍꯥꯡꯕ ꯌꯥꯗꯦ ꯀꯥꯡꯅꯒꯤꯀꯣ ꯆꯥꯛ ꯊꯣꯡꯕꯒꯤ ꯀꯥ ꯑꯁꯤ ꯁꯥꯒꯜꯂꯤꯕ ꯑꯗꯒꯤ ꯈꯔ ꯏꯪꯅ ꯇꯨꯝꯕꯗꯤ ꯅꯨꯡꯉꯥꯏꯕ꯫
ꯎꯝ꯫ ꯑꯩꯅ ꯑꯩꯒꯤ ꯃꯥꯏꯒ꯭ꯔꯦꯟ ꯂꯩꯕꯒꯤ ꯂꯥꯏꯠ ꯑꯣꯐ ꯇꯧꯔꯒ ꯑꯗꯨꯝ ꯂꯩꯕ ꯫ ꯏꯃꯥꯟꯅꯕꯤ ꯑꯃꯂꯥꯛꯑꯒ ꯀꯔꯤꯔꯅ
ꯃꯥꯏꯒ꯭ꯔꯦꯟꯗꯤ ꯑꯗꯨꯝ ꯍꯧꯖꯤꯛꯀꯥꯟꯗꯤ ꯑꯗꯨꯝ ꯌꯨꯝꯗ ꯂꯩꯕꯒꯤꯀꯣ ꯈꯔ ꯐꯌꯦ ꯅꯨꯡꯁꯥꯗ ꯍꯦꯛ ꯊꯣꯛꯂꯛꯑꯒꯗꯤꯀꯣ ꯇꯨꯝꯕ ꯍꯥꯏꯗꯤ ꯍꯌꯦꯡ ꯊꯣꯛꯇ꯭ꯔꯤꯉꯥꯏ ꯐꯥꯎ ꯑꯗꯨꯝ ꯅꯥꯔꯒ ꯂꯩꯒꯅꯤ ꯫
ꯎꯝ ꯅꯪ ꯃꯄꯥꯟꯂꯣꯝꯗ ꯂꯩꯕ ꯃꯇꯝꯗꯔꯥ ꯫
ꯍꯧꯖꯤꯛ ꯀꯥꯟꯁꯨ ꯇꯧꯋꯦ ꯃꯄꯥꯟ ꯂꯣꯝꯗ ꯂꯩꯕꯀꯥꯟꯗꯀꯣ꯫ ꯑꯗꯨꯅ ꯍꯦꯜꯂꯦ ꯁꯥꯕꯒꯤꯀꯣ
ꯎꯝ꯫
ꯑꯩꯈꯣꯏꯗꯣ ꯐꯃꯨꯡꯗ ꯇꯨꯝꯗꯕꯅꯦ ꯑꯗꯨ꯫ ꯐ꯭ꯂꯣꯔꯗꯀꯣ ꯏꯁꯤꯡ ꯏꯁꯤꯡꯗꯣ ꯏꯁꯤꯡꯁꯨ ꯁꯥꯒꯠꯄꯅꯤꯀꯣ꯫ ꯐꯤꯗꯣ ꯐ꯭ꯔꯤꯖꯥꯔꯗ ꯊꯥꯂꯒ ꯄꯣꯗꯣ ꯍꯥꯞꯄꯒ ꯇꯨꯝꯕꯅ ꯍꯣꯏ ꯑꯩꯈꯣꯏꯒꯤ ꯑꯦꯁꯤꯗꯣ ꯎꯝ ꯀꯥꯒꯤ ꯂꯩꯇꯕ ꯀꯥꯒꯤꯗꯤ ꯊꯝꯕ ꯌꯥꯗꯕꯀꯣ ꯑꯗꯨꯒꯤ꯫ ꯀꯨꯂꯥ ꯈꯛ ꯇ ꯄꯥꯏꯕ ꯀꯨꯂꯔ ꯐꯥꯎ ꯁꯥꯒꯠꯄꯅꯦ ꯌꯥꯝ ꯑꯁ
ꯎꯝ ꯍꯣꯏ ꯑꯀꯥꯜꯁꯨ ꯍꯥꯏꯌꯦ꯫
ꯕꯣꯜ ꯇꯧꯔꯒ ꯎꯝ ꯏꯔꯨꯖꯕꯗꯨꯒ ꯆꯞ ꯃꯥꯟꯅꯕꯅꯤ ꯏꯔꯨ ꯆꯥꯕ ꯀꯥꯟꯗ ꯁꯥꯕꯒꯤꯀꯣ꯫
ꯎꯝ
ꯐ꯭ꯔꯤꯖ ꯍꯥꯡꯉꯒ ꯐ꯭ꯔꯤꯖ ꯃꯅꯥꯛꯇ ꯑꯗꯨꯝ ꯐꯝꯕꯅꯤ ꯑꯩꯈꯣꯏꯁꯦ ꯋꯥꯏ ꯌꯥꯝ ꯋꯥꯏ
ꯎꯝ
ꯎꯝ ꯅꯨꯡꯗꯥꯡ ꯄꯨꯡ ꯕꯥꯔꯣ ꯌꯥꯎꯔꯁꯨ꯫ ꯀꯣ ꯇꯦꯝꯄꯔꯦꯆꯔꯗꯣ ꯊꯥꯔꯇꯤ ꯐꯥꯏꯚ ꯊꯥꯔꯇꯤ ꯁꯤꯛꯁ ꯑꯗꯨꯃꯥꯏꯅ ꯂꯩꯅꯤꯕ꯫
ꯀꯔꯤ ꯃꯇꯝꯅ ꯈꯔ ꯏꯪꯕ꯭ꯔꯥ ꯅꯨꯡꯉꯥꯏꯕ꯭ꯔꯥ ꯍꯥꯏꯗꯤ꯫ ꯅꯨꯡꯊꯤꯟ ꯑꯌꯨꯛ꯫
ꯄꯨꯡ ꯑꯌꯨꯛꯀꯣ ꯄꯨꯡ ꯑꯍꯨꯝ ꯃꯈꯥꯏ꯫ ꯎꯝ ꯑꯍꯨꯝ ꯃꯈꯥꯏ ꯃꯔꯤ ꯇꯥꯔꯗꯤ ꯑꯗꯨꯝ ꯅꯨꯡꯉꯥꯏꯌꯦ ꯃꯉꯥ ꯅꯨꯡꯉꯥꯏꯌꯦ꯫ ꯑꯗꯣ ꯍꯦꯛꯅꯨꯡꯁ ꯅꯨꯡꯁꯥ ꯊꯣꯛꯂꯛꯑꯗꯤꯀꯣ ꯑꯃꯨꯛꯀ ꯁꯥꯕ ꯍꯧꯕꯅꯦ꯫
ꯎꯝ
ꯄꯨꯡ ꯑꯃꯥ ꯇꯔꯦꯠꯔ ꯑꯌꯨꯛ ꯄꯨꯡ ꯇꯔꯦꯠꯀꯨꯝꯕ ꯇꯥꯔꯗꯤꯀꯣ ꯇꯦꯝꯄꯔꯦꯆꯔꯗꯣ ꯊꯥꯔꯇꯤ ꯐꯥꯏꯚ ꯊꯥꯔꯇꯤ ꯁꯤꯛꯁ ꯌꯥꯎꯕꯅꯦꯕ꯫
ꯎꯝ ꯑꯩꯗꯤ ꯂꯩꯕꯁꯨꯨꯡꯉꯝ ꯉꯝꯔꯣꯏ ꯫
ꯄꯨꯡ ꯑꯃꯒꯨꯝꯕ ꯇꯥꯔꯗꯤ ꯐ ꯊꯥꯔꯇꯤ ꯑꯩꯠ ꯊꯥꯔꯇꯤ ꯅꯥꯏꯟ ꯌꯥꯎꯒꯅꯦꯕ
ꯎꯝ
ꯇꯦꯝꯄꯔꯦꯆꯔꯗꯣ ꯐꯣꯔꯇꯤ ꯐꯣꯔꯇꯤ ꯐꯥꯏꯚ ꯀꯨꯝꯕ ꯌꯥꯎꯔꯦ ꯌꯥꯝ ꯁꯥꯕ ꯫ ꯅꯍꯥꯟ ꯅꯍꯥꯟꯗꯤ ꯑꯗꯨꯝ ꯐꯤꯐꯇꯤ ꯋꯥꯟ ꯐꯤꯐꯇꯤ ꯇꯨ ꯌꯥꯎꯋꯤ ꯍꯥꯏꯌꯦ ꯑꯩꯈꯣꯏ ꯃꯇꯗꯗꯤ ꯐꯣꯔꯇꯤ ꯐꯥꯏꯚ ꯐꯣꯔꯇꯤ ꯁꯤꯛꯁ ꯀꯣ꯫ ꯐꯣꯔꯇꯤ ꯁꯚꯦꯟ ꯁꯋꯥꯏꯗ ꯌꯥꯎꯋꯦ ꯑꯗꯒꯤ ꯄꯨꯡ꯫ ꯑꯌꯨꯛ ꯄꯨꯡ ꯕꯔꯣ ꯕꯔꯣ ꯑꯃ ꯑꯅꯤ ꯐꯥꯎ ꯗꯨꯀꯥꯟ ꯍꯥꯡꯗꯕꯅꯦ ꯃꯣꯜꯒꯨꯝ ꯃꯤꯗꯤ ꯍꯥꯡꯉꯦ ꯑꯗꯨ ꯑꯣꯏꯔꯁꯨꯀꯣ ꯑꯌꯥꯝꯕ꯫ ꯑꯣ ꯑꯅꯤ ꯃꯈꯥꯏ ꯑꯍꯨꯝ ꯄꯨꯡ ꯐꯥꯌꯦ ꯌꯣꯟꯗ ꯄꯜꯂꯛꯏꯗ
ꯎꯝ
ꯁꯃꯅꯤ ꯎꯝ ꯅꯨꯡꯉꯥꯏꯇꯕꯅꯦ ꯑꯦ ꯅꯪ ꯇꯨꯝꯅꯤꯡꯁꯤꯀꯣ
ꯄꯨꯅꯤꯅꯦ ꯉꯁꯥꯏ ꯏꯃꯥꯟꯕꯤ ꯑꯃ ꯂꯥꯛꯄꯗꯣ
ꯎꯝ꯫
ꯃꯥꯗꯣ ꯑꯩꯅ ꯏꯟꯁꯥꯡ ꯄꯤꯕꯅꯦꯕ꯫
ꯑꯣ꯫
ꯌꯦꯟꯁꯥꯡ ꯊꯣꯡꯉ ꯍꯥꯟꯅ ꯄꯤꯔꯒ ꯑꯃꯨꯛ ꯑꯃ ꯃꯔꯣꯏ ꯑꯃꯗꯣ ꯂꯩꯇꯦ ꯍꯥꯏꯅ ꯑꯃꯨꯛ ꯅꯤꯕ ꯂꯥꯛꯄ
ꯎꯝ
ꯏꯟꯁꯥꯡ ꯄꯤꯔ ꯐꯥꯎꯃꯔꯣꯏ ꯂꯩꯕ ꯈꯪ ꯈꯪꯗꯕ ꯃꯥꯜꯂꯦ꯫ ꯃꯔꯣꯏ ꯍꯥꯏꯕꯣ ꯑꯩꯈꯣꯏ ꯆꯤꯡꯒꯤ ꯀꯩꯅꯣꯗꯣ꯫
ꯅꯠꯇꯕ ꯅꯠꯇꯕ ꯃꯔꯨ ꯃꯔꯨ ꯃꯔꯨ ꯅꯠꯇꯕ ꯃꯔꯨ ꯃꯔꯨ ꯑꯃꯨꯕꯗ ꯑꯩꯈꯣꯏ ꯉꯥꯔꯤꯒꯒꯨꯝꯅ ꯆꯥꯕꯗꯣ ꯑꯗꯣ ꯌꯥꯝ ꯇꯥꯡꯕꯒꯤ ꯑꯩꯈꯣꯏ ꯃꯃꯥꯅꯀꯣ ꯈꯤꯇꯪ ꯄꯤꯔꯛꯄꯅꯦꯕ꫰꫰
ꯑꯗꯣ ꯂꯣ ꯂꯧꯈ꯭ꯔꯦ
ꯎꯝ꯫ ꯑꯦ ꯅꯣꯏꯒꯤ ꯉꯥꯗꯣ ꯑꯃꯨꯛꯀ ꯆꯥꯅꯤꯡꯉꯦ꯫ ꯃꯆꯥ ꯃꯆꯥ ꯌꯥꯝ ꯍꯥꯎꯋꯦ ꯀꯥꯎꯕ ꯉꯝꯃꯣꯏ ꯑꯗꯨ ꯉꯥ ꯑꯗꯣ ꯑꯁꯦꯡꯕ ꯌꯥꯝ ꯍꯥꯎꯋꯦ ꯑꯗꯨꯒꯨꯝꯕꯗꯣ ꯑꯩꯈꯣꯏꯣꯝꯗꯗꯤ
ꯍꯥꯏꯑ ꯕꯤꯁꯨ ꯍꯥꯏꯌꯦ ꯈ꯭ꯋꯥꯣꯟꯁꯨ ꯍꯥꯏꯌꯦ ꯑꯗꯨ ꯑꯗꯨꯒ ꯅꯣꯡꯃ ꯂꯨꯝꯕꯤ ꯈꯪꯉꯤꯅ꯫
ꯎꯝ꯫
ꯃꯥꯁꯨ ꯑꯩꯈꯣꯏ ꯄꯤꯛꯅꯤꯛ ꯆꯠꯄ ꯃꯇꯝꯗ ꯑꯩꯈꯣꯏ ꯃꯃꯥꯅ ꯉꯥ ꯑꯦꯟꯁꯥꯡ ꯄꯤꯕꯤꯕꯅꯦꯕ
ꯎꯝ
ꯑꯗꯨꯒ ꯑꯩꯕꯨ ꯎꯕ ꯈꯨꯗꯤꯡ ꯍꯥꯏꯌꯦ ꯅꯈꯣꯏ ꯌꯨꯝ ꯆꯠꯂꯁꯦ ꯉꯥ ꯌꯦꯟꯁꯥꯡ ꯆꯥꯕ ꯆꯠꯂꯁꯦ ꯌꯥꯝ ꯍꯥꯎꯋꯦ ꯍꯥꯏꯅꯦ ꯑꯩꯉꯣꯟꯗ ꯑꯩꯗꯤ꯫
ꯑꯩꯗꯤ ꯌꯥꯝ ꯍꯥꯎꯋꯦ ꯑꯗꯨꯃꯥꯏꯅ ꯇꯧꯋꯦ ꯍꯥꯏꯅ ꯑꯗꯨꯝ ꯈꯟꯗ꯭ꯔꯦꯕ ꯆꯥꯃꯟꯕꯒꯤꯀꯣ꯫
ꯑ ꯑꯗꯨꯒꯤꯅꯤ ꯑꯁꯦꯡꯕ ꯌꯥꯝ ꯍꯝꯃꯦ ꯉꯥꯗꯣ ꯀꯥꯎꯕ ꯉꯝꯗꯦ ꯍꯧꯖꯤꯛꯐꯥꯎ꯫
ꯑꯩꯅ ꯀꯣꯏꯔꯛꯑꯣ ꯊꯣꯡꯕꯤꯒꯅꯤꯗ ꯍꯥꯏꯕ ꯑꯩꯅ꯫ ꯑꯗꯨꯒꯤ ꯍꯣꯏ ꯀꯣꯏꯔꯛꯀꯦ ꯀꯥꯏꯅ ꯃꯥ ꯅꯣꯛꯑꯒ ꯃꯥꯅ ꯑꯩꯈꯣꯏ ꯄꯤꯛꯅꯤꯛ ꯆꯠꯄꯗꯣ ꯈꯪꯕꯔꯥ ꯅꯪ
ꯈꯪꯗꯦ ꯅꯣꯏ ꯅꯣꯏꯔꯣꯝꯗꯔꯥ꯫
ꯍꯣꯏ ꯍꯣꯄꯣꯝꯗ ꯆꯠꯕꯗꯣ
ꯈꯪꯗꯦ ꯑꯩ ꯑꯩꯒꯤ ꯆꯠꯄ ꯃꯇꯗ ꯆꯠꯄ꯭ꯔꯥꯅꯣ?
ꯅꯪ ꯌꯨꯝꯗ ꯂꯩ꯫
ꯎꯝ
ꯎꯝ ꯑꯗꯨ ꯆꯠꯂꯒ ꯑꯩꯈꯣꯏ ꯃꯃꯥꯅꯀꯣ ꯉꯥ ꯊꯣꯡꯕꯤꯕ ꯑꯩꯈꯣꯏ ꯃꯤ ꯈꯔꯒꯤ
ꯑ
ꯑꯁꯦꯡꯕꯗꯤ ꯑꯩꯈꯣꯏ ꯂꯩꯁꯥꯕꯤꯁꯤꯡꯒꯤ ꯕꯤꯅꯦ ꯀꯤꯅꯦ ꯑꯩꯅꯦ ꯑꯩꯈꯣꯏ ꯃꯔꯤ ꯃꯉꯥꯒꯤꯗꯤ ꯊꯣꯡꯕꯤꯕꯅꯦꯕ ꯑꯗꯣ ꯒꯔꯤ ꯇꯣꯡꯔꯛꯄ ꯃꯤ ꯇꯔꯥ ꯍꯦꯜꯂꯦ꯫ ꯀꯩꯅꯣ ꯂꯣꯏ ꯆꯥꯛ ꯂꯥꯝꯕꯩ ꯑꯩꯈꯣꯏ ꯂꯣꯏ ꯈꯤꯇꯪ ꯈꯤꯇꯪ ꯈꯤꯇꯪ ꯆꯥꯊꯣꯛꯄꯅꯦꯕ ꯉꯥꯗꯣ꯫
ꯎꯝ
ꯑꯗꯨꯒꯤ ꯃꯥꯥꯂꯦ ꯑꯗꯨ ꯃꯁꯝ ꯈꯣꯏꯕ ꯅꯨꯄꯥꯗꯨ ꯈꯪꯉꯤꯅ ꯑꯃꯨꯛ ꯆꯥꯕꯥ ꯆꯠꯁꯦ ꯅ ꯈꯣꯏꯗ ꯍꯥꯏꯅ ꯂꯨꯝꯕꯤꯗꯣ
ꯑꯣ ꯃꯃꯤꯡꯗꯤ ꯇꯥꯏ ꯀꯅꯥꯕꯨꯅꯣ ꯈꯪꯗꯦ꯫
ꯎꯝ ꯑꯩꯅ ꯂꯥꯛꯑꯣ ꯊꯣꯡꯕꯤꯒꯦꯗ ꯍꯥꯏꯕ ꯌꯦꯂꯣꯈꯣꯏꯒꯤ ꯐ꯭ꯔꯦꯟ ꯅꯦ
ꯑꯣ ꯑꯣ ꯃꯥꯒꯤ ꯃꯥꯒꯤ ꯁꯛꯇꯤ ꯈꯡꯂꯝꯒꯅꯤ ꯑꯩ
ꯎꯝ ꯈꯪꯉꯦ ꯃꯁꯝ ꯈꯣꯏꯕꯗꯨꯕꯨ ꯎꯝ ꯑꯥ ꯑꯗꯨꯔꯥ ꯍꯥꯏꯒꯅꯤꯅ
ꯑꯣ ꯍꯥꯎꯅꯦ ꯍꯧꯖꯤꯛꯇꯤ
ꯎꯝ ꯊꯣꯡꯕꯤꯒꯦ ꯊꯣꯡꯕꯤꯒꯦ ꯍꯥꯏꯕ
ꯎꯝ ꯍꯥ ꯆꯠꯁꯦ ꯆꯠꯇ ꯇꯥꯏ ꯌꯥꯇꯦ ꯆꯠꯇ
ꯅꯪ ꯂꯨꯍꯣꯡꯗ꯭ꯔꯤꯉꯩꯗ ꯆꯠꯇꯣꯏꯅꯦ꯫
ꯎꯝ
ꯅꯪ ꯂꯨꯍꯣꯡ ꯂꯨꯍꯣꯡꯔꯗꯤꯀꯣ
ꯎꯝ
ꯂꯣꯏꯔꯕ ꯍꯥꯏꯗꯤ ꯅꯡ ꯌꯨꯝꯄꯥꯜꯂꯗꯤ ꯃꯤꯒꯤ ꯃꯤꯒꯤ ꯃꯆꯥ ꯃꯤꯒꯤ
ꯃꯤꯒꯤ ꯌꯨꯝꯗ ꯂꯩꯈ꯭ꯔꯅꯤꯅꯀꯣ
ꯍ ꯑꯗꯨꯗꯤ ꯅꯨꯡꯉꯥꯏꯔꯣꯏꯕ ꯅꯪ ꯌꯨꯝ ꯄꯥꯟꯇ꯭ꯔꯤꯉꯩꯗ ꯂꯥꯛꯀꯦ꯫
ꯂꯥꯛꯑꯣ ꯂꯥꯛꯑꯣ ꯂꯥꯛꯑꯣ ꯑꯩꯗꯤ ꯅꯈꯣ ꯑꯩꯗꯤ ꯅꯍꯥꯟꯅ ꯑꯗꯨꯝ ꯆꯠꯁꯦ ꯍꯥꯏꯔꯅꯤꯅ ꯑꯗꯨꯕꯨ ꯍꯟꯗꯛꯇꯤ ꯑꯩꯁꯨ ꯆꯠꯇꯔꯦ꯫
ꯎꯝ ꯅꯪꯁꯨ ꯂꯥꯛꯁꯨ ꯂꯥꯛꯇꯅ ꯑꯩꯈꯣꯏ ꯑꯩꯈꯣꯏꯗ
ꯀꯧꯗ꯭ꯔꯒ
ꯁꯦꯁ ꯅꯍꯥꯟꯅ ꯀꯥꯎꯈ꯭ꯔꯦ ꯑꯗꯨꯗꯤ ꯂꯥꯎ
ꯅꯍ ꯅꯍꯥꯟ ꯅꯈꯣꯏ ꯈꯨꯟꯗ ꯏꯁꯄꯣꯔꯠ ꯂꯩꯕ ꯃꯇꯝꯗꯣ ꯑꯗꯨ ꯃꯇꯝꯗ ꯑꯣ ꯑ ꯁꯄꯣꯔꯠ ꯂꯩ ꯍꯥꯏꯌꯦ ꯅꯈꯣꯏ ꯈꯨꯟꯅ ꯑꯣꯔꯒꯅꯥꯏꯁ ꯇꯧꯕ꯫ ꯑꯗꯨ ꯁꯄꯣꯠꯅꯀꯣ ꯎꯝ ꯕꯤ ꯕꯤꯅ ꯄ꯭ꯔꯦꯡ ꯇꯧꯕꯅꯦ ꯍꯥꯏꯌꯦ ꯑꯗꯨꯒꯤꯂꯣꯗ ꯑꯕꯋꯥꯟꯁ ꯂꯥꯛ ꯑꯅꯤ ꯃꯥ ꯂꯥꯛꯑꯒ ꯑꯆꯥꯄꯣꯠ ꯌꯣꯟꯕ ꯂꯥꯛꯀꯅꯤ ꯍꯥꯏꯌꯦ ꯅꯪꯁꯨ ꯑꯗꯨ ꯂꯥꯛꯑꯣꯀꯣ ꯍꯥꯏꯔꯒ ꯃꯥꯁꯦ ꯎꯝ ꯃꯥꯁꯦ ꯌꯥꯝ ꯊꯥꯖꯕ ꯃꯥꯜꯂꯦ꯫ ꯑꯗꯨꯒ ꯎꯝ ꯃꯥꯅ ꯀꯔꯤ ꯍꯥꯏꯕ꯭ꯔꯥ ꯈꯪꯕ ꯎꯝ ꯑꯩ ꯂꯥꯛꯑꯒ ꯀꯔꯤ ꯀꯔꯤꯁꯨ ꯇꯧꯅꯤꯡꯉꯥꯏꯁꯨ ꯂꯩꯇꯕꯗꯨꯕꯨ ꯍꯥꯏ ꯊꯥꯖꯕꯒꯤ ꯍꯥꯏꯗꯤ ꯃꯥ ꯂꯛꯑꯥꯒꯥ ꯊꯕꯛ ꯁꯨꯕꯁꯨ ꯂꯩ ꯊꯕꯛ ꯁꯨꯅꯤꯡꯉꯥꯏꯁꯨ ꯂꯩꯔꯣꯏꯗꯕꯗꯨꯕꯨ ꯑꯦꯍ ꯌꯥꯝ ꯊꯥꯖꯕ ꯃꯥꯜꯂꯦ ꯏꯅꯧ ꯁꯦꯟ ꯌꯥꯝ ꯑꯣꯏ ꯍꯥꯏꯅ ꯌꯥꯝ ꯅꯣꯛꯄꯅꯦ ꯑꯩꯈꯣꯏꯗꯣ
ꯍꯥꯏꯗꯤ ꯎꯝ ꯀꯔꯤꯁꯨ ꯊꯣꯛꯇꯤꯉꯥꯏꯒꯤ ꯀꯔꯤ ꯍꯥꯏꯔꯁꯤꯔ ꯑꯗꯨꯒꯤ ꯇꯥꯏꯞꯇ ꯁꯕ ꯑꯃ ꯑꯥꯛ ꯇꯧꯋꯦꯕ
ꯎꯝ ꯑꯩꯈꯣꯏ ꯑꯩꯈꯣ ꯑꯩꯈꯣꯏꯅ ꯄꯣꯠꯆꯩ ꯌꯣꯟꯕꯗꯨꯕꯨ ꯃꯥ ꯀꯔꯤꯁꯨ ꯊꯕꯛ ꯇꯧꯅꯤꯡꯉꯥꯏ ꯂꯩꯇꯦ ꯂꯥꯛꯑꯔꯣꯏ ꯍꯥꯏꯕ ꯑꯗꯨꯕꯨ ꯂꯥꯛꯀꯦ ꯑꯁ ꯅꯈꯣꯏ ꯐꯥꯒꯤ ꯇꯧꯕꯅꯤꯗ ꯍꯥꯏꯗꯦꯕ ꯃꯥꯗꯣ ꯊꯥꯖꯕ ꯃꯥꯜꯂꯦꯕ꯫ ꯑꯁ ꯃꯈꯣꯏꯗꯤ ꯑꯗꯨꯝ ꯄꯔꯦꯡ ꯇꯧꯔꯒ ꯂꯩ ꯅꯈꯣꯏꯗꯤꯀꯣ ꯑꯩꯕꯨꯁꯨ ꯃꯤ ꯑꯇꯣꯞꯄꯕꯨꯁꯨ ꯄꯔꯦꯡꯅ ꯂꯣꯏ ꯀꯩꯅꯣ ꯉꯥꯎꯍꯜꯂꯅꯤ꯫
ꯑꯗꯨꯒ ꯉꯁꯤꯁꯨꯀꯣ ꯑꯩ ꯈꯔ ꯊꯦꯡꯉ ꯊꯣꯛꯂꯛꯑꯦꯕ ꯋꯀꯤꯡ ꯆꯠꯄꯗꯣ ꯂꯥꯛꯄ ꯀꯥꯟꯗ ꯃꯣꯏꯁꯦ ꯍꯥꯏ ꯇꯕ ꯃꯥꯜꯂꯦ ꯍꯥꯏ ꯇꯥꯎꯋꯦ ꯍꯥꯏꯕꯁꯦ ꯑꯩ ꯈꯪꯉꯦꯕ ꯑꯗꯨ ꯍꯣꯏ ꯑꯩꯅ ꯑꯃꯨꯛꯀ ꯃꯣꯏꯕꯨ ꯄ꯭ꯔꯦꯡ ꯇꯧꯕ ꯃꯣꯏꯗꯣ ꯍꯥꯏ ꯇꯧꯔꯒ ꯇꯨꯝꯃꯨ ꯇꯨꯝ ꯍꯥꯏꯔꯒꯀꯣ ꯃꯣꯏꯁꯦ ꯃꯣꯏꯒꯤ ꯕꯦꯛꯗꯒꯤ ꯑꯩꯅ ꯊꯣꯛꯂꯛꯄ ꯃꯣꯏ ꯀꯥꯥꯎꯔꯒ ꯂꯩꯌꯦ ꯃꯤꯉꯣꯟꯗ ꯑꯥꯢ ꯑꯥꯢ ꯇꯧꯔꯒꯥ
ꯅꯪꯗꯤ ꯄ꯭ꯔꯦꯡ ꯃꯥꯁꯇꯔꯅꯦ
ꯑꯩ ꯑꯩꯕꯨ ꯈꯪꯉꯃꯣꯏ ꯃꯥ ꯃꯣꯏꯗꯤ ꯎꯝ ꯚꯤꯗꯤꯑꯣ ꯀꯥꯕ꯭ꯔ ꯀꯣ ꯂꯩꯔꯝꯕ ꯑꯩꯅ ꯃꯣꯏꯒꯤ ꯕꯦꯛꯇ ꯊꯣꯛꯂꯛꯄ
ꯎꯝ ꯀꯩꯅꯣ ꯅꯣꯡꯃ ꯃꯤ ꯑꯃꯅꯦ ꯑꯩꯅ ꯍꯣꯁꯇꯦꯜꯗ ꯋꯤꯟꯗꯣꯗ ꯈꯣꯡ ꯊꯤꯜꯂꯛꯇ ꯈꯪꯕ꯭ꯔꯥ ꯈꯨꯠ ꯈꯨꯠ
ꯑꯍꯣꯍꯣꯍꯣ
ꯑꯩꯅ ꯂꯥꯎꯕꯗꯣ ꯈꯪꯕꯒꯤ ꯅꯕꯅꯤ ꯑꯩ ꯌꯥꯝ ꯁꯅꯤꯡꯅꯦ ꯑꯗꯨꯝ
ꯑꯣ ꯏꯅꯦꯅ ꯑꯩꯈꯣꯏꯕꯨ ꯑꯟ ꯑꯩꯈꯣꯏ ꯑꯅꯤꯕꯨ ꯆꯥꯏꯕꯗꯣ
ꯎꯝ ꯑꯗꯨ ꯀꯔꯤ ꯇꯧꯔꯤꯅꯣ ꯅꯕꯥꯅꯤ ꯇꯧꯕꯗꯀꯣ
ꯅꯣꯟꯗ ꯗꯨꯃꯥꯏ ꯇꯥꯎꯒꯅꯨ ꯅꯣꯠꯀꯅꯨ ꯍꯥꯏꯔꯛ
ꯅꯠꯇꯦ ꯑꯩꯗꯣ ꯍꯥꯏꯗꯤ ꯁꯥꯎꯕ ꯅꯠꯇꯦꯕ ꯑꯩꯁꯨ ꯈꯪꯃꯟꯕꯒꯤ ꯂꯥꯎꯕ ꯗꯨ ꯑ ꯥ ꯂꯥꯎꯕꯗꯨ ꯌꯥꯝꯅꯣ ꯎꯅꯤ ꯅꯕꯥꯅꯤꯗꯤ ꯑꯗꯨꯝ ꯇꯧꯋꯦꯗ ꯃꯔ